ꯍꯂ ꯇꯔꯣ
ꯇꯦ
ꯆꯥ ꯊꯣꯡꯕ ꯍꯜꯂꯣ
ꯊꯕꯛ ꯂꯣꯏꯔ
ꯂꯣꯏꯔꯦꯍꯦ ꯉꯁꯥꯏꯅ ꯄꯨꯡ ꯑꯅꯤ ꯑꯗꯨꯋꯥꯏꯗꯩ ꯂꯣꯏꯔꯦ ꯉꯁꯤꯗꯤ
ꯑꯦ ꯉꯜꯂꯦ ꯉꯁꯤꯗꯤ
ꯃꯤ ꯂꯥꯛꯇꯕꯅꯦ ꯃꯦ ꯁꯨꯇꯤ ꯄꯤꯕ ꯌꯥꯕꯅꯦ
ꯇꯤ ꯄꯤꯕ ꯌꯥꯕꯅꯤꯅ ꯑꯗꯨꯗꯤ
ꯍꯣꯏ ꯈꯤꯇꯪ ꯂꯨꯄꯥ ꯑꯃ ꯑꯅꯤꯐꯥꯎ ꯌꯣꯟꯅꯤꯡꯕꯅꯤꯅ
ꯑꯗꯨ ꯃꯤ ꯈꯔꯗꯤ ꯂꯥꯛꯑꯝꯃꯅꯤ ꯑꯗꯨꯗꯤ ꯂꯥꯛꯄ꯭ꯔꯣ
ꯁꯨꯡꯂꯣꯛ ꯂꯣꯛꯇꯦꯌꯥ ꯑꯁꯥ ꯊꯣꯡꯉꯕ ꯅꯣꯏꯅꯤ
ꯍꯧꯖꯤꯛ ꯆꯥꯛ ꯊꯣꯡꯉꯒ ꯂꯩ
ꯀꯩ ꯐꯦꯟꯁꯥꯡꯅꯣ
ꯍꯤꯡꯖꯥꯡꯗꯤ ꯊꯣꯡꯗꯔꯤꯗ
ꯉꯟꯂꯂꯍꯦ ꯑꯩꯈꯣꯏꯗꯤ ꯊꯣꯡꯗ꯭ꯔꯤ ꯌꯦꯟꯁꯥꯡ ꯂꯧꯕ ꯆꯠꯇꯣꯏꯅꯦ
ꯌꯦꯟꯖꯥꯡ ꯑꯩꯈꯣꯏꯁꯨ ꯌꯦꯟꯖꯥꯡ ꯂꯩꯇ꯭ꯔꯦ
ꯑꯂꯨ ꯈꯛꯇ ꯉꯥꯏ
ꯕꯖꯥꯔꯁꯨ ꯊꯣꯛꯅꯤꯡꯗꯕꯒꯤ ꯉꯁꯤꯗꯤ ꯊꯣꯛꯑꯅꯤ
ꯌꯣꯟꯕꯅꯦ ꯑꯗꯨꯒ ꯃꯣꯏꯗꯣ ꯍꯤꯡꯖꯥꯡꯒꯨꯝꯕ
ꯌꯣꯜꯂꯝꯅꯤꯗ ꯃꯣꯏꯗꯤ ꯅꯨꯡ ꯈꯔ ꯅꯨꯡꯊꯤꯟ ꯑꯣꯏꯔꯗꯤ ꯂꯤꯂ ꯑ ꯎ ꯆꯪꯅꯕꯤ
ꯔꯥꯡꯗ ꯑꯩ ꯀꯦꯁ ꯀꯩꯅꯣ ꯑꯩꯒꯤ ꯁꯝꯗꯣ ꯏꯔꯨꯗꯕꯒꯤ ꯑ ꯗꯦꯟꯗ꯭ꯔꯥꯐ ꯌꯥꯝꯃꯜꯂꯦ ꯌꯥꯝꯈ꯭ꯔꯦ
ꯎꯝ ꯅꯨꯡꯉꯥꯏꯔꯦꯅꯦ ꯅꯣꯏ ꯄꯨꯟꯁꯤꯁꯤꯗꯤ ꯎꯝ ꯑꯩꯕꯨ ꯄꯩꯁꯥ ꯂꯥꯟꯒꯨꯝ ꯇꯧꯋꯦꯗ
ꯂꯇ꯭ꯔꯤ
ꯑꯣꯏ ꯅ ꯅꯨꯄꯥ ꯑꯅꯤꯗ ꯑꯩꯈꯨꯜꯗ ꯂꯩꯔꯅꯦ
ꯎꯝ ꯅꯅ ꯄꯝꯕ ꯂꯩꯉꯗꯤ
ꯅꯍꯥꯟꯗꯣ ꯅꯪꯒꯤꯗꯨꯗꯥꯛ ꯑꯦ ꯅꯪꯒꯤ ꯅ ꯅꯪ ꯅꯨꯄꯥꯒꯤ ꯃꯤꯡ ꯎꯕꯀꯣ ꯁꯤ ꯀꯩꯅꯣꯗꯔꯤ ꯁꯦꯟꯇ꯭ꯔꯤ ꯀꯩꯅꯣ
ꯏꯅꯥꯎꯄꯥ ꯑꯃ ꯏꯅꯥꯎꯄꯥ ꯑꯃ ꯆꯠꯈꯤꯕꯅꯦ ꯌꯨꯝꯗ ꯅꯨꯄꯥ ꯑꯩꯒꯤ ꯂꯩꯕꯗꯨꯗꯤ ꯑꯗꯨꯝ ꯂꯩꯕꯗꯦ ꯎꯝ
ꯑꯣ ꯑꯣ
ꯏꯟꯁꯥꯟ ꯊꯗꯅ
ꯍꯅ ꯁꯣꯅꯤꯗ ꯏꯂꯔ
ꯑ
ꯇꯨꯝꯕ ꯄꯦꯜꯂꯝꯅꯤꯅꯦ
ꯄꯨꯛ ꯅꯍꯥꯎꯈ ꯇꯨꯝꯃꯒ ꯂꯩꯕꯅꯦ ꯉꯁꯤꯁꯦ
ꯎꯝ
ꯃꯗꯨꯗꯤ
ꯑꯅ ꯂꯩꯏꯗ
ꯍꯣꯏ ꯊꯣꯟꯅ ꯂꯨꯗꯨ ꯁꯟꯅꯁꯦ ꯑꯦꯠ ꯇꯧꯕꯕ
ꯑꯥ
ꯁꯤꯟꯅꯒꯦ ꯇꯧꯔ ꯀꯥꯟꯗ ꯅꯦꯦꯛ ꯌꯥꯗꯕ ꯋꯥꯅꯤꯗ ꯑꯗꯨꯒꯤ ꯆꯪꯗ꯭ꯔꯦ ꯈꯥꯪ ꯗꯦ ꯅꯦꯠ ꯅꯨꯉꯥꯏ ꯇꯕꯥ ꯒꯤꯔꯥ ꯑꯃꯨꯛ ꯂꯦꯐ ꯇꯧꯜꯂꯅꯤꯗ ꯑꯩꯗꯤ ꯁꯅꯥꯁꯤ ꯅꯨꯗꯤ ꯑ ꯏꯁ ꯃꯤꯁꯦ ꯁꯤ ꯌꯥꯝ ꯃꯜ ꯂꯦ ꯋꯥꯊꯤ ꯋꯥꯔꯦꯝꯒꯤ ꯉꯥꯛꯇ
ꯅꯪ ꯁꯤ ꯌꯥꯎ ꯕ ꯅꯠꯇ꯭ꯔꯣ
ꯆꯥꯟꯅꯗꯕ꯭ꯔꯥ
ꯅꯍꯥꯟꯗꯤ ꯈꯔ ꯏꯟꯇꯔꯦꯁ ꯂꯩꯔꯒ ꯇꯧꯕꯅꯦ ꯑꯗꯨꯕꯨ ꯏꯟꯇꯔꯦꯁ ꯌꯥꯎꯗ꯭ꯔꯤꯕ꯭ꯔꯥ
ꯕꯣꯜ ꯌꯦꯡꯗꯕ꯭ꯔꯥ ꯅꯗꯤ
ꯍ
ꯕꯣ ꯌꯦꯡꯗꯕ꯭ꯔꯣ
꯭ꯔꯃ ꯍꯦꯔꯣ ꯂꯩ ꯄꯥ ꯑꯗꯤ ꯥꯎꯅ
ꯑꯩꯁꯨꯃꯄꯥ ꯌꯦꯡꯗꯔꯤ ꯊꯕꯛ ꯆꯠꯄꯅꯤꯅ ꯑꯃꯨꯛ
ꯉꯁꯤꯁꯨ ꯗꯔ꯭ꯃꯥ ꯑꯗꯨꯝ ꯇꯨꯝꯃꯒꯥ ꯂꯩꯕꯅꯦ
ꯊꯕꯛ ꯆꯠꯇ꯭ꯔꯗꯤꯀꯣ ꯌꯦꯡꯕ ꯌꯥꯕ ꯁꯇꯔꯗꯦꯒꯨꯝꯕꯗꯤ ꯌꯦꯡꯕ ꯌꯥꯏꯕ
ꯀꯩ ꯍꯥꯏꯕ
ꯁꯇꯔꯗꯦꯒꯨꯝꯕꯗꯤ ꯌꯦꯡ ꯌꯥꯏꯕ ꯁꯟꯗꯦꯁꯤꯗ ꯇꯤꯅꯤꯗꯅ ꯍꯧꯖꯤꯛ ꯊꯕꯛ ꯆꯠꯂꯒ ꯌꯦꯡꯉꯗꯦ ꯇꯨꯝꯅꯤꯡꯕꯅꯠꯇ ꯊꯕꯛ ꯑꯃꯐꯝꯅꯤ ꯌꯥꯔ ꯊꯕꯛ ꯃꯌꯥꯝꯗꯨꯒ ꯀꯣꯛ ꯆꯪꯉꯔꯣꯏ
ꯑꯗꯨꯅ ꯑꯗꯨ ꯌꯦꯡꯕ ꯌꯥꯏꯌꯦ
ꯌꯦꯡꯗ꯭ꯔꯤ ꯁꯇꯔꯗꯦꯗ ꯌꯦꯡꯁꯦ ꯍꯥꯏꯥꯏꯔꯤꯅꯦ ꯅꯁꯨꯨꯏ ꯌꯦꯉꯗ
ꯑꯗꯣ ꯀꯩꯅꯣ ꯇꯤꯚꯤꯗ ꯇꯤꯚꯤꯗ ꯀꯩꯅꯣ ꯇꯧꯔꯒ ꯃꯤ ꯌꯥꯝ ꯌꯦꯡꯕꯗꯣ ꯑꯗꯨꯅ ꯗ꯭ꯔꯦꯁ ꯂꯩꯕꯅꯤꯗ
ꯍꯗꯥꯒꯤ ꯂꯦꯞꯇꯣꯞꯇ ꯌꯦꯡꯉꯣꯗꯅ
ꯑꯩꯈꯣꯏ ꯈꯔꯗꯤ ꯏꯟꯇꯔꯦꯁ ꯂꯩꯇꯦꯌꯦ
ꯁꯇꯥꯔꯗꯦꯗꯤ ꯌꯦꯡꯒꯦ ꯑꯩꯗꯤ
ꯃꯣꯏ ꯏꯗꯣ ꯋꯥꯟ ꯃꯟꯊꯒꯨꯝꯕ ꯁꯅꯥꯕ꯭ꯔꯅꯦ ꯑꯩꯔ ꯀꯁꯨ ꯈꯣꯡꯗꯦ
ꯑꯁ ꯃꯤ ꯕꯣꯜꯗ ꯏꯟꯇꯔꯦꯁ ꯌꯥꯎꯕꯁꯤꯡꯁ ꯌꯥꯝ ꯌꯦꯡꯅꯤꯡꯉꯝꯅꯤꯍꯦ ꯑꯩꯈꯣꯏꯅ ꯏꯟꯇꯔꯦꯁ ꯌꯥꯎꯗꯧꯔꯤꯅꯦ ꯒ꯭ꯔꯨꯞ ꯒ꯭ꯔꯨꯞ ꯐꯝꯃꯒ ꯇꯧꯋꯤꯗꯣ ꯕꯖꯥꯔ ꯂꯥꯛꯇꯕꯅ ꯑꯩꯅꯤ ꯉꯁꯤ
ꯅꯠꯇ ꯗꯨꯀꯥꯟ ꯍꯥꯡꯕꯗꯧ ꯃꯥꯟꯗꯤ ꯉ ꯁꯤꯗꯤ
ꯍꯥꯡꯗꯤ ꯍꯥꯡꯉꯝꯗꯧ ꯃꯥꯟꯗꯦ ꯍꯥꯏꯗꯤ ꯍꯥꯡꯉꯁꯨ ꯌꯥꯝ ꯍꯥꯡꯗꯧ ꯃꯥꯟꯗꯦ ꯎꯝꯝ
ꯏꯔꯨꯒꯦ ꯇꯧꯔꯒ ꯃꯤ ꯑꯃ ꯀꯨꯝꯈ꯭ꯔꯦ
ꯏꯁꯤꯡ ꯂꯥꯛꯄ꯭ꯔꯥ
ꯏꯁꯤꯡꯗꯨ ꯏꯁꯤꯡꯁꯨ ꯂꯩꯔꯝꯗ꯭ꯔꯦꯗ
ꯑꯩꯈꯣꯏꯗꯤ ꯏꯁꯤꯡꯒꯤ ꯅꯨꯡꯉꯥꯏꯕ ꯐꯤ ꯐꯥꯎꯕꯗꯨꯅꯅꯦ ꯋꯥꯔꯤꯁꯦ
ꯑꯩꯈꯣꯏ ꯀꯩꯅꯣ ꯑs ꯀ꯭ꯔꯤꯅꯅꯣꯏꯗ꯭ꯔꯣ ꯑꯩꯈꯣꯏ ꯏꯁꯤꯡ ꯇꯥꯎꯑꯣꯗꯣ ꯀꯥꯎꯁꯨ ꯀꯥꯎꯈ꯭ꯔꯦꯗ
ꯑꯩꯈꯣꯏꯗ ꯍꯞꯇꯥ ꯈꯨꯗꯤꯡ ꯂꯥꯛꯑꯦ
ꯑꯩꯈꯣꯏꯗꯤꯀꯣ ꯐꯥꯏꯚ ꯗꯦꯖꯀꯖꯥ ꯐꯥꯏꯚ ꯗꯦꯖ ꯇꯥꯂꯛꯄ
ꯍꯞꯇꯥ ꯑꯃꯗꯅꯦ ꯑꯍꯨꯝꯔꯛ ꯇꯥꯏ
ꯀꯩꯅꯣ ꯕꯖꯥꯔꯗ ꯑꯣꯏꯔꯒ ꯏꯁꯤꯡ ꯌꯥꯝ ꯀꯩꯅꯣ ꯇꯧꯋꯤꯍꯦ
ꯎꯔꯤꯄꯣꯛ ꯂꯥꯏꯟꯗꯨꯗꯤ ꯍꯥꯏꯗꯤ ꯏꯁꯤꯡ ꯅꯨꯡꯉꯥꯏꯕꯅꯦ ꯁꯤꯗꯗꯤ ꯆꯤꯡꯃꯣꯏ ꯇꯦꯡꯒꯤ ꯊꯜꯂꯅꯤ ꯂꯦꯝꯊꯣꯛꯍꯜꯂꯅꯤ ꯑꯗꯨꯒ
ꯅꯣꯏꯅ ꯏꯁꯤꯡꯗꯣ ꯎ ꯀꯩꯅꯣ ꯑꯗꯨꯝ ꯄꯪ ꯄꯥꯏꯗꯣ ꯄꯥꯏꯕ ꯌꯧꯔꯅꯤ ꯀ ꯑꯁꯤꯗ ꯑꯗꯨꯃꯥꯏꯅ ꯄꯥꯏꯔꯗꯤ ꯑꯁ ꯈꯨꯟꯊꯤꯗꯣ ꯆꯥꯔꯒ ꯂꯩꯔꯅꯤ
ꯑꯩꯈꯣꯏꯒꯤ ꯂꯦꯝꯉꯣꯏ ꯃꯊꯟꯗ ꯆꯥꯏꯊꯣꯛ ꯂꯩꯕ ꯃꯤꯁꯤꯡ ꯅꯨꯡꯗꯥꯡꯒꯨꯝꯕꯅꯦ ꯃꯊꯟꯇ ꯑꯗꯨꯝ ꯇꯥꯔ ꯂꯩꯅꯦꯕ ꯁꯤꯁ ꯍꯥꯏꯔꯤꯁꯤ ꯁꯤꯗꯗꯤ ꯌꯥꯝ ꯅꯨꯡꯉꯥꯏꯔꯦ
ꯑꯗꯨꯅ ꯊꯛꯄ ꯅꯠꯇ꯭ꯔꯣ
ꯊ ꯊꯁꯨ ꯊꯛꯑꯦ ꯑꯩꯈꯣꯏꯗꯤ ꯎꯝ
ꯑꯩꯈꯣꯏꯅꯖꯥꯔ ꯑꯃꯨꯛ ꯂꯧꯕ
ꯊꯛ ꯑꯄꯥ ꯍꯥꯏꯁꯤꯗꯤ ꯏꯃꯨꯡꯒꯤ ꯑꯗꯨꯝ ꯁꯤꯖꯤꯟꯅꯩꯗꯨꯗꯤ
ꯑꯣꯝ
ꯍ
ꯍꯌꯦꯡ ꯀꯔꯤ ꯅꯨꯃꯤꯠꯅꯣ ꯀꯥꯎꯁꯨ ꯀꯥꯎ ꯑꯩꯈꯣꯏꯗꯥ ꯍꯥꯏꯏꯗꯤꯦ
ꯄ꯭ꯔꯥꯏꯗꯦ
ꯊꯣꯡꯃ
ꯊꯨꯑꯦꯀꯣ ꯈꯪꯍꯥꯎꯗ ꯅ ꯑꯗꯨꯕꯨ ꯁꯔ ꯂꯥꯛ
ꯀꯔꯤꯗꯣ ꯐ꯭ꯔꯥꯏꯗꯦ
ꯃꯟꯗꯤꯦ ꯃꯟꯗꯤꯦ ꯅꯨꯃꯤꯠꯇꯅ ꯑꯩꯅ ꯁꯇꯥꯔꯗꯦ ꯑꯣꯏꯔꯔꯕꯣ ꯈꯜꯂꯤꯕ ꯏꯃꯥꯟꯕꯤꯅ ꯃꯟꯗꯦ ꯈ ꯑꯗꯨꯅꯤ
ꯃꯗ ꯇꯁꯦ ꯑꯣꯏꯅꯁꯦ ꯀꯩꯅꯣ ꯌꯥꯝ ꯊꯨꯝꯃꯟꯗ꯭ꯔꯣꯅꯦ
ꯊꯨꯕꯁꯤꯅ ꯅꯨꯃꯤꯠꯁꯤꯅ ꯊꯨꯕꯁꯤꯅ ꯄꯩꯁꯥꯗꯤ ꯂꯥꯛꯄ ꯂꯩꯇꯦ
ꯅꯨꯃꯤꯗ ꯊꯨꯅ ꯂꯥꯛꯑꯗꯤ ꯁꯦꯂꯔꯤꯁꯨ ꯊꯨꯅ ꯑꯉꯅꯦꯦ
ꯑꯗꯨ ꯑꯗꯨꯣ ꯑꯗꯨꯗꯣꯂꯣ ꯁꯤꯅꯤ ꯀꯩꯅꯗ ꯆꯍꯤꯗꯤ ꯂꯣꯏꯗꯧꯔꯦꯗꯤ ꯅ ꯄꯤꯁꯥꯠꯇꯔꯁꯤꯕꯤꯒꯗ ꯑꯗꯨꯅꯦ
ꯎ
ꯌꯥꯝ ꯊꯨꯅ ꯇꯧꯋꯦ ꯍꯟꯗꯛꯇꯤ ꯑꯁ
ꯑꯗꯨꯒ ꯑꯩ ꯅꯍꯥꯟ ꯀꯩꯅꯣ ꯊꯕꯛ ꯇꯧꯕ ꯃꯇꯝꯗꯤ ꯁꯨꯡꯂꯥꯛ ꯂꯥꯛꯇꯦ ꯊꯕꯛ ꯇꯧꯗ꯭ꯔꯗꯤ ꯑꯗꯨꯝ ꯊꯨꯑꯦ ꯏꯗꯔ
ꯑꯩ ꯏꯁꯨꯗ ꯅꯍ ꯆꯥꯔꯖ ꯆꯠꯀꯦꯅ ꯐꯤꯔꯣꯟꯒꯁꯦ ꯑꯅꯤ ꯑꯍꯨꯝ ꯄꯨꯔꯛꯄ ꯑꯗꯨ ꯁꯨꯡꯆꯠ ꯆꯠꯇꯕ ꯋꯥꯅꯤꯗ ꯄꯨꯔꯛꯇꯕ ꯀꯥꯟꯗꯅ ꯆꯠꯅꯤꯡꯕ ꯃꯥꯟꯕ ꯄꯨꯔꯛꯇꯕꯒꯤꯅ ꯇꯥꯏꯁꯤꯟꯕ ꯄꯨꯔꯥ ꯀꯥꯗꯅ ꯆꯠꯇꯔꯥꯕ
ꯑꯗꯤ ꯄꯔꯉ ꯂ ꯏꯗꯦ ꯂ ꯏꯗꯤ ꯎꯔ ꯄꯨꯔꯐꯇ
ꯁꯥꯕꯅ ꯁꯥꯥꯕꯅ ꯉꯁꯥꯏꯅꯣ ꯏꯅꯣꯏꯒ
ꯑꯥ
ꯆꯪꯈꯥꯔꯨꯝꯗꯧ
ꯎꯝ
ꯅ ꯔꯝꯕ ꯋꯥ ꯌꯨꯝꯗ ꯁꯥꯏꯌꯦꯅ ꯈꯪꯉꯦ ꯑꯩꯁꯨ ꯊꯕꯛ ꯆꯠꯀꯦ ꯀꯥꯟꯗ ꯐꯣꯟ ꯇꯧꯕꯗ ꯅꯝꯖꯨꯗꯅ ꯃꯣꯏ ꯌꯨꯝꯗ ꯂꯩꯇꯦ ꯑꯩꯌꯦ ꯀꯥꯏ ꯆꯦꯕ꯭ꯔꯣ ꯐꯣꯟ ꯇꯧꯔꯒ ꯑꯩꯈꯣꯏꯗꯤ ꯂꯩꯕꯅꯤ
ꯎꯝ
ꯀꯅꯥꯅ ꯑꯃꯨꯛ ꯍꯥꯏꯔꯒꯦꯌꯦ
ꯑꯖꯗꯣ ꯀꯔꯤ ꯆꯠꯄ꯭ꯔꯣ ꯈꯪꯗꯦ ꯉ ꯁ꯭ꯋꯥꯏꯗꯣ
ꯑꯁꯤꯗ ꯂꯩꯔꯝꯃꯦꯕ ꯌꯨꯝꯗ ꯑꯁꯤꯗ ꯑꯩꯈꯣꯏ ꯌꯨꯝꯗ
ꯂꯩꯔ ꯏꯁ ꯑꯣ
ꯑꯩ ꯊꯕꯛ ꯆꯠꯈꯤꯕ ꯃꯇꯨꯡꯗ ꯂꯥꯛ
ꯑꯗꯨꯒ ꯃꯥ ꯂꯥꯛꯑꯀꯥꯟꯗ ꯑꯩꯕꯨ ꯃꯥꯒꯤ ꯈꯣꯡꯒ꯭ꯔꯥꯎꯗꯣ ꯁꯕꯨꯔꯥ ꯍꯥꯏꯌꯦꯦ ꯑꯩꯁꯨ ꯈꯪꯁꯨ ꯈꯪꯗ꯭ꯔꯒ
ꯍꯣꯏ ꯕꯥꯔꯨꯝꯗ ꯂꯩꯔꯝꯃꯦ ꯑꯩꯁꯤꯅꯦ
ꯉꯔꯥꯡ ꯅꯨꯡꯗꯥꯡ ꯏꯔꯨꯕꯗ ꯊꯝꯃꯤꯅꯦꯌꯦ
ꯀꯣꯛꯁꯤ ꯌꯥꯗ꯭ꯔꯦ
ꯊꯝꯃꯒꯦ ꯀꯣ ꯍꯔꯦꯟꯅ ꯇꯧꯔꯥꯒꯦ
ꯍꯣꯏ ꯍꯣꯏ ꯎꯝ